ꯑꯦ ꯎꯝ ꯀꯔꯤ ꯇꯧꯅꯤ ꯉꯁꯤꯗꯤ
ꯀꯔꯤꯁꯨ ꯇꯧꯔꫭꯏ ꯆꯞ ꯇꯨꯝ ꯂꯩꯅꯤ
ꯀꯣꯏꯕꯒ ꯆꯠꯂꯨꯅꯨ
ꯐꯂꯤꯝ ꯅꯝꯕ
ꯎꯝ
ꯎꯝ ꯅꯝꯕꯁꯤꯗꯤ ꯄꯣꯁ ꯇꯥꯔꯣꯏꯗ
ꯄꯣꯁꯇ ꯄꯣꯁ ꯇꯥꯒꯅꯤ
ꯋꯦꯗꯔ ꯐꯨꯠꯄꯒꯤꯅ ꯄꯣꯁ ꯇꯥꯕ ꯍꯦꯟꯕ꯭ꯔꯣ
ꯋꯦꯗꯔ ꯐꯠꯇꯕ ꯀꯥꯟꯗꯅ ꯅꯨꯡꯉꯥꯏꯔꯤ ꯅꯨꯡꯉꯥꯏꯔꯤ ꯁꯤꯅꯤ ꯅꯨꯡꯉꯥꯏꯔꯤꯁꯤꯗꯤ
ꯎꯝ ꯐꯂꯤꯝ ꯅꯝꯕ ꯍꯥꯏꯁꯤꯗꯤ ꯅꯣꯡ ꯆꯨꯕ ꯀꯥꯟꯗ ꯅꯝꯅꯗꯦꯕ ꯅꯣꯡ ꯆꯨꯗꯕꯗꯣ ꯅꯝ ꯐꯨꯅ ꯑꯈꯣꯏꯅ ꯏꯁꯤꯡ ꯇꯥꯍꯜꯂꯒ ꯅꯝꯕꯒꯨꯝꯅ ꯑꯗꯨꯒꯤ ꯇꯥꯏꯞꯅꯦꯕ ꯅꯝ ꯔꯁꯤ
ꯁꯨꯅꯤꯡꯕ ꯊꯛꯅꯤꯡꯕ ꯐꯥꯎꯔꯦꯗꯅ
ꯐꯂꯤꯝ ꯅꯝꯕꯁꯤꯗꯤ ꯄꯨꯡ ꯀꯌꯥꯗꯩ ꯅꯝꯒꯅꯤ ꯕꯨꯡꯈꯥꯏꯗ ꯑꯥ ꯍꯤ ꯍꯤ
ꯑꯍꯥꯟꯕ ꯔꯥꯎꯟ ꯅꯩꯦ ꯍꯥꯏ ꯃꯊꯪꯒꯤꯗꯤ ꯀꯨꯏ ꯒ꯭ꯔꯥꯅꯤꯅ
ꯎꯝ ꯑꯗꯨꯗꯤ ꯀꯨꯏꯔꯛ ꯀꯨꯏꯔꯛꯄꯁꯤ ꯁꯤꯗꯤ ꯂꯣꯏꯕ ꯅꯥꯏꯔꯔꯣꯏꯗ
ꯎꯝ ꯅꯨꯡꯉꯥꯏꯔꯦꯅꯦ ꯑꯩꯅ ꯉꯔꯥꯡ ꯃꯊꯪꯒꯤ ꯅꯨꯄꯤꯗꯣ ꯒꯥꯔꯤ ꯀꯩꯅꯣꯃꯥꯏ ꯍꯥꯏꯐꯦꯠ ꯍꯥꯏꯔꯒ ꯑꯗꯨꯗꯤ ꯋꯥꯔꯤꯗꯤ ꯑꯥ ꯑꯃꯤꯇꯥꯞ ꯕꯆꯟꯒꯤ ꯋꯥꯔꯤ ꯁꯥꯔ ꯂꯣꯏꯔꯦ ꯀꯩꯅꯣ ꯍꯥꯏ ꯑꯃ ꯈ ꯍꯩꯔꯛꯄ ꯑꯩꯅ ꯁꯤ ꯁꯨꯝ ꯃꯇꯥꯡ ꯗ ꯉꯥꯡꯕ ꯅꯪꯗꯤ ꯌꯨꯝ ꯚꯥꯞꯇ ꯉꯥꯡꯕꯁꯦ ꯌꯥꯝꯅ ꯍꯩꯕꯅꯤꯅ ꯍꯥꯏꯕꯒꯤ ꯑꯦ ꯁꯨꯛꯂꯥꯏꯕꯗꯨꯕ ꯑꯥ ꯑꯃꯤꯇꯥꯕ ꯕꯖꯝꯁꯨ ꯀꯣꯏꯅꯔꯦ ꯑꯗꯨ ꯇꯧꯔꯦ ꯑꯉꯥꯡꯊꯕꯗ ꯍꯥꯏꯅ ꯃꯥꯅ ꯇꯧꯕꯗꯗꯤ ꯀꯗꯥꯏꯗꯤ ꯍꯦꯟꯅ ꯍꯦꯟꯅ ꯆꯨꯅꯈ꯭ꯔꯦꯕ ꯃꯥꯒꯤꯗꯤ ꯑꯗꯨꯅ‌ꯦ ꯑꯩꯅ ꯑꯗꯨꯃꯥꯏꯅ ꯍꯥꯏꯔꯒ ꯃꯣꯏꯗꯤ ꯅꯦꯠꯋꯥꯛ ꯅꯨꯡꯉꯥꯏꯇꯦꯅꯦ
ꯍꯊꯦꯛ ꯇꯧꯕꯝ ꯈꯔꯒ ꯂꯩꯇ꯭ꯔꯗꯤ ꯌꯥꯔꯣꯏꯗ
ꯎꯝ
ꯑꯩꯈꯣꯏꯅ ꯇꯧꯉꯨꯕ ꯀꯥꯟꯗ ꯐꯠ ꯐꯠ ꯆꯠꯂꯣ ꯍꯥꯏꯔꯁꯨ ꯌꯥꯗꯦꯕ ꯁꯔꯚꯔꯒꯤ ꯄ꯭ꯔꯣꯕ꯭ꯂꯦꯝ ꯑꯗꯨꯃꯥꯏꯅ ꯂꯩꯒꯜꯂꯦꯕ
ꯍꯣꯏ ꯑꯗꫭ ꯃꯥꯒꯤꯗꫭ ꯑꯩꯈꯣꯏꯅ ꯁꯨꯝ ꯅꯣꯔꯃꯦꯜ ꯉꯥꯡꯅꯕ ꯐꯥꯎꯕ ꯁꯦꯡꯗꯦꯕ ꯅꯦꯠꯋꯥꯛꯁꯦ ꯇꯠꯄꯅ
ꯕꯖꯥꯔꯗ ꯂꯩꯔꯒ ꯀ꯭ꯔꯤꯒꯤꯔꯅꯦ ꯅꯦꯋꯥꯛ
ꯕꯖꯥꯔ ꯅꯠꯇꯦ ꯀ꯭ꯋꯥꯇꯔꯗ ꯂꯩꯌꯦ ꯃꯣꯏ
ꯀꯣꯇꯟꯗ ꯂꯩꯇ꯭ꯔꯤ ꯍꯥꯏꯗꯅ ꯕꯔꯥꯗ ꯂꯩ ꯍꯥꯏꯗꯥꯏ
ꯑꯃꯨꯛꯀ ꯃꯤ ꯀꯣꯇꯔ ꯑꯃ ꯐꯪꯉꯦ ꯍꯥꯏꯌꯦ ꯑꯗꯨꯗꯨ ꯑꯃꯨꯛ ꯂꯩꯕꯅꯤ
ꯃꯇꯩ ꯃꯅꯥꯎ ꯑꯅꯤꯃꯛꯁꯤ ꯀꯟꯇ꯭ꯔꯦꯛꯅꯤꯅ ꯀ꯭ꯋꯥꯇꯔꯗꯣ ꯐꯪꯗꯦꯕ ꯃꯤꯒꯤꯗ ꯑꯗꯨꯝ ꯂꯩꯕꯅꯦꯕ ꯃꯁꯥꯒꯤ ꯅꯠꯇꯦꯕ ꯃꯣꯏꯁꯦ ꯄꯥꯔꯃꯤꯅꯦꯟ ꯑꯣꯏꯈ꯭ꯔꯕ ꯑꯣꯏꯔꯗꯤ ꯐꯪꯒꯗꯧꯕ ꯑꯅꯤꯃꯛ ꯅꯠꯇꯕꯅꯤꯅ
ꯃꯤꯒꯤ ꯃꯤꯡꯗ ꯑꯗꯨꯝ ꯑꯗꯨꯃꯥꯏ ꯂꯩꯔꯗꯤ ꯌꯥꯏꯗ
ꯍꯣꯏ ꯃꯤꯒꯤ ꯃꯤꯡꯗ ꯂꯩꯌꯦꯕ ꯍꯧꯖꯤꯛ ꯃꯥꯒꯤꯗꯨꯁꯨ ꯑꯗꯨꯅꯤ ꯄꯥꯔꯃꯅꯦꯟ ꯑꯣꯏꯒꯦꯔꯥ ꯑꯣꯏꯔꯣꯏꯗ꯭ꯔꯥ ꯑꯣꯏꯔꯗꯤ ꯃꯥꯒꯤ ꯃꯤꯡ ꯇꯥꯟꯒꯅꯤꯅ
ꯏꯌꯥꯝꯕ ꯑꯦꯝ ꯇꯤ ꯑꯦꯁ ꯑꯦꯝ ꯇꯤ ꯑꯦꯁ ꯑꯗꯨꯃꯥꯏꯅ ꯇꯧꯏ ꯍꯥꯏꯕꯗꯣ ꯃꯥ ꯃꯥꯒꯤ ꯃꯤꯡꯗꯨ ꯑꯗꯨ ꯑꯗꯨꯃꯥꯏꯅ ꯂꯧꯊꯣꯛꯄꯔꯅ‌ꯦꯕ ꯀ꯭ꯋꯥꯇꯔꯗꯩ
ꯃꯥꯗꯤ ꯄꯔꯃꯤꯅꯦꯟ ꯅꯠꯇ꯭ꯔꯕꯣ ꯔꯤꯒꯨꯂꯔ ꯑꯣꯏꯗ꯭ꯔꯤ
ꯃꯥꯗꯤ ꯄꯨꯔꯥ ꯙꯦꯔꯦꯛꯅꯦ ꯄꯥꯔꯃꯥꯅꯦꯟꯅꯦ ꯔꯤꯒꯨꯂꯔꯅꯦ ꯑꯦꯛꯖꯥꯝ ꯊ ꯈꯃꯔꯒ ꯊꯣꯛꯄꯅꯦꯕ ꯃꯣꯏꯗꯤ
ꯅꯣꯏꯁꯨ ꯑꯦꯛꯖꯥꯝ ꯊꯥꯔꯅꯤꯅꯦ ꯍꯧꯖꯤꯛꯇꯤ
ꯎꯝ
ꯑꯗꯨꯃꯥꯏꯅ ꯍꯥꯏꯌꯦ ꯉꯔꯥꯡ ꯃꯥꯅ ꯃꯣꯏꯒꯤꯗꯣ ꯍꯣꯏ ꯇꯥꯏꯌꯦ ꯂꯤꯁꯤꯡ ꯑꯅꯤꯃꯨꯛ ꯌꯧꯔꯦ ꯍꯥꯏꯌꯦ ꯑꯗꯨꯅ ꯑꯦꯛꯖꯥꯝ ꯊꯥꯔꯅꯤ ꯅ ꯍꯥꯏꯌꯦꯕ ꯃꯣꯏꯗꯤ ꯑꯦꯛꯖꯥꯝ ꯊꯥꯗꯦꯕ ꯃꯣꯏꯗꯤ ꯃꯤ ꯑꯅꯤꯈꯛ ꯈꯛꯇ ꯈꯠꯅꯉꯥꯏꯗ ꯃꯤ ꯁꯤꯛꯁꯇꯤ ꯂꯥꯛꯑꯦ ꯍꯥꯏꯕ ꯃꯣꯏꯁꯨ ꯁꯤꯛꯁꯇꯤ ꯃꯅꯨꯡꯗ ꯑꯅꯤꯈꯛ ꯈꯟꯕ ꯌꯦꯡꯉꯣ
ꯈꯕꯔꯗꯨ ꯐꯣꯡ ꯈꯕꯔꯗꯨ ꯐꯣꯡꯕ ꯃꯇꯝꯒꯤ ꯑꯣꯏꯗꯕꯅꯦ ꯁꯤꯛꯁꯇꯤ ꯈꯛ ꯑꯗꯨꯃꯥꯏꯅ ꯂꯥꯛꯑꯗ
ꯈꯪꯗꯦ ꯐꯣꯡꯗꯕꯒꯤꯔ ꯐꯣꯡꯉꯦ ꯑ‌ꯦ ꯈꯕꯔꯗ ꯅꯪ ꯎꯍꯧꯗꯕꯒꯤꯅꯤ ꯃꯥꯁꯨ ꯑꯗꯨꯗ ꯈꯕꯔꯗ ꯇꯥꯔꯒ ꯐꯦꯠ ꯇꯧꯋꯦ ꯍꯩꯌꯦꯕ ꯑꯗꯨꯒꯤ ꯃꯊꯪꯒꯤ ꯃꯊꯪꯒꯤ ꯈꯕꯔ ꯂꯥꯛꯄ ꯀꯥꯟꯗ ꯃꯥ ꯍꯥꯏꯔꯛꯄꯅꯤꯅ ꯃꯥꯅ ꯍꯥꯏꯗꯨꯅ‌ꯦ ꯁꯦꯡꯕꯒꯤꯔꯅꯦ ꯅꯪꯕꯨ ꯄꯩꯁꯥ ꯂꯧꯗꯕ꯭ꯔꯅꯦ ꯍꯣꯏꯅꯦ ꯂꯧꯗꯦ ꯃꯦꯔꯤꯠꯇ ꯆꯪꯕꯅꯦ ꯍꯥꯏꯅ ꯃꯥ ꯍꯥꯏꯌꯦꯕ
ꯎꯝ
ꯃꯥꯒ
ꯊꯕꯛ ꯍꯧꯗ꯭ꯔꯤ ꯍꯥꯏꯕ꯭ꯔꯥ
ꯍꯧꯈ꯭ꯔꯦ ꯊꯕꯛꯁꯨ ꯑꯋꯥꯕꯁꯨ ꯁꯤꯗꯤ ꯆꯤꯟꯕꯁꯤꯗꯤ ꯍꯥꯏꯔꯕ ꯃꯣꯔꯅꯤꯡ ꯗ꯭ꯌꯨꯇꯤ ꯏꯚꯤꯅꯤꯡ ꯗ꯭ꯌꯨꯇꯤ ꯍꯥꯏꯅ ꯈꯔ ꯂꯩꯕ ꯃꯥꯜꯂꯦ
ꯃꯣꯏ ꯑꯗꯨꯗꯤ ꯂꯥꯏꯒꯅꯤꯗ ꯀꯩꯅꯣ ꯍꯦꯜꯠ ꯀꯥꯔꯠ ꯀꯔꯤ ꯀꯔꯥ ꯁꯦꯝꯃ ꯈꯛꯇꯣ ꯀꯝꯄ꯭ꯌꯨꯇꯔ ꯄꯥꯏꯔꯒ ꯑꯗꯨꯃꯥꯏꯅ ꯂꯩꯗꯧꯕ ꯈꯠ
ꯀꯝꯄ꯭ꯌꯨꯇꯔ ꯄꯥꯏꯗꯦ ꯍꯥꯏꯌꯦꯗ
ꯑꯗꯨꯗꯤ ꯀ꯭ꯔꯤ
ꯐꯣꯟꯗ ꯐꯣꯇꯣ ꯀꯥꯞꯂꯒ ꯑꯗꯨꯝ ꯃꯥꯅ ꯁꯦꯝꯂꯒ ꯀꯔꯤ ꯀꯔꯤꯔ ꯇꯧꯋꯦ ꯍꯥꯏ
ꯇꯣꯗꯣ ꯀꯥꯞꯃꯔꯒ ꯃꯣꯏꯒꯤ ꯑꯦ ꯏꯁꯀꯛ ꯔ ꯋꯥꯅꯔꯝꯅꯤꯗ ꯄ꯭ꯔꯣꯁꯦꯁꯇꯨꯡ ꯀꯃꯥꯏꯅ ꯇꯧꯕ ꯑꯃꯈꯛꯇ ꯀꯔꯝꯥꯏꯅ ꯋꯥꯕ
ꯎꯝ ꯈꯪꯗꯦ ꯑꯗꯨ ꯃꯥꯅ ꯃꯥꯜꯂꯦ ꯑꯩꯈꯣꯏ ꯆꯠ ꯆꯠꯂꯒꯒꯨꯝꯕ ꯍꯥꯏꯌꯦ ꯃꯥꯅ
ꯑꯦꯝ ꯇꯤ ꯑꯦꯁ ꯇꯤ ꯑꯦꯝ ꯇꯤ ꯑꯦꯁ ꯇꯤ ꯑꯗꯨꯃꯥꯏꯅ ꯇꯧꯗꯣꯏꯅꯦ ꯃꯜꯇꯤ ꯇꯥꯁꯀꯤꯡ ꯁ꯭ꯇꯥꯞ ꯑꯗꯨꯃꯥꯏꯅ ꯍꯥꯏꯔꯅꯦꯦ
ꯎꯝ
ꯃꯥꯒꯤ ꯁꯤ ꯊꯕꯛ ꯍꯥꯏꯕ ꯂꯩꯇꯦꯕ ꯑꯣꯐꯤꯁꯇ ꯊꯕꯛ ꯂꯩꯕ ꯃꯈꯩ ꯅꯨꯡꯉꯥꯏꯅ ꯆꯠꯇ꯭ꯅꯦ ꯃꯥꯅ ꯄꯪꯇꯧꯗ ꯇꯧꯕꯅꯦ ꯁꯤꯕꯥꯏꯒꯨꯝꯕꯅꯦ ꯖꯤ ꯗꯤ ꯖꯦꯅꯔꯦꯜꯗꯤ ꯑꯤ ꯅꯣꯡꯃꯩ ꯄꯥꯏꯔꯤꯕꯁꯤꯡꯗꯣ
ꯑꯗꯨꯒꯤ ꯄꯪꯆꯠ ꯆꯠꯂꯦ ꯍꯥꯏꯌꯦꯡꯉꯁꯨ
ꯎꯝ ꯃꯄꯥꯟꯗꯁꯨ ꯀꯔꯤ ꯀꯔꯥ ꯑꯗꯨꯁꯨ ꯊꯥꯒꯅꯤ ꯗꯤꯄꯥꯔꯠꯃꯦꯟꯒꯤ ꯕꯦꯡꯗ ꯀꯔꯤ ꯀꯔꯥ ꯖꯃꯥꯗꯣ ꯋꯥꯔꯀꯥꯟꯗ ꯃꯥ ꯆꯠꯈ꯭ꯔꯅꯤ
ꯎꯝ ꯗꯔꯥ ꯈꯪꯗꯦ
ꯄꯤꯌꯣꯟꯒꯨꯝꯕꯝꯗꯤ ꯇꯧꯔꯣꯏꯗ ꯑꯃꯣꯠꯄ ꯀ꯭ꯔꯤ ꯀꯔꯥꯗ ꯑꯗꯨꯃꯥꯏꯅ ꯌꯗꯤ ꯁꯦꯡꯈ꯭ꯔꯣꯏꯕ
ꯎꯝ
ꯑꯣꯐꯤꯁꯀꯤꯤ ꯀꯔꯤ ꯀꯔꯥ ꯂꯩꯕ ꯊꯕꯛ ꯃꯈꯩ ꯃꯥꯕꯨ ꯍꯥꯏꯗꯨꯣꯏꯅꯦꯕ
ꯍ
ꯑꯦꯝ ꯇꯤ ꯑꯦꯁ ꯍꯥꯏꯔꯤꯕꯗꯤ ꯃꯗꯨꯅꯤꯅꯦ ꯃꯜꯇꯤ ꯇꯥꯁꯀꯤꯡ ꯏꯁꯇꯥꯐ ꯍꯥꯏꯕꯅꯤꯅꯦ
ꯃꯥꯁꯨ ꯍꯧꯖꯤꯛ ꯈꯛꯇ ꯌꯥꯎꯔꯤꯕꯅ ꯉꯥꯏꯔꯤꯕꯅꯦꯅ ꯈꯥꯡꯗꯕꯣꯏꯅ ꯃꯊꯪ ꯃꯊꯪ ꯃꯊꯪ
ꯇꯣꯂꯞꯇꯨ ꯀꯌꯥ ꯁꯥꯡꯉꯦ ꯍꯥꯏꯕ꯭ꯔꯥ
ꯃꯥꯒꯤꯗꯣ ꯇ꯭ꯋꯦꯟꯇꯤ ꯁꯤꯛꯁ ꯍꯥꯏꯕ ꯃꯥꯜꯂꯦ ꯍꯦ ꯅꯣꯏꯒꯤꯗꯣ ꯀꯌꯥꯔꯥ ꯇ꯭ꯋꯦꯟꯇꯤ ꯇ꯭ꯋꯦꯟꯇꯤ ꯁꯤꯛꯁ ꯃꯥꯅ ꯇ꯭ꯋꯦꯟꯇꯤ ꯑꯩꯠ ꯍꯥꯏꯌꯣ ꯃꯥꯜꯂꯦ
ꯄꯦꯔꯤꯌꯦꯠꯁ ꯊꯥ ꯇꯔꯨꯛ ꯉꯥ ꯈꯛꯇꯅꯦ
ꯔꯤ
ꯃꯣꯏꯅ ꯁꯨꯗꯕ ꯊꯕꯛꯇꯣ
ꯀꯩꯅꯣ ꯊꯥ ꯇꯔꯨꯛ ꯉꯥꯛꯇꯅꯤ ꯍꯥꯏꯕꯗꯤ
ꯀꯟꯇ꯭ꯔꯦꯛꯇꯣ ꯊꯥ ꯇꯔꯨꯛꯀꯤ ꯈꯛꯇꯅꯦꯕ
ꯗꯨ ꯂꯣꯏꯔꯗꯤ ꯇꯧꯔꯔꯣꯏ
ꯎꯝ
ꯑꯥꯏ ꯑꯗꯨꯗꯤ
ꯑꯦꯗꯚꯔꯇꯤꯁꯃꯦꯟꯗ ꯐꯖꯅ ꯍꯥꯏꯕꯦꯔꯤꯗꯨꯗꯤ ꯁꯤ ꯉꯥꯛꯇꯅꯦ ꯀꯟꯇ꯭ꯔꯦꯛ ꯇꯤ ꯔꯤꯒꯨꯂꯔ ꯇꯥꯍꯟꯅꯤꯡꯉꯥꯏ ꯑꯩꯈꯣꯏꯅ ꯑꯃꯨꯛ ꯋꯥꯅꯣꯝꯃꯒꯤ ꯈꯛꯇꯅꯦ
ꯑꯣ ꯈꯪꯗꯦꯅꯦ ꯃꯥ ꯃꯥꯒꯤꯗꯤ ꯃꯥꯒꯤꯗꯤ ꯑꯗꯨꯃꯥꯏꯅ ꯅꯠꯇꯕꯒꯨꯝꯅꯔ ꯀꯔꯤꯔ ꯃꯥꯗꯤ ꯗꯨꯝ ꯇꯧꯕꯒꯤ ꯃꯑꯣꯡꯗ ꯉꯥꯡꯕꯒꯨꯝ ꯇꯧꯋꯦꯗ ꯃꯥꯗꯤ
ꯀꯟꯇ꯭ꯔꯦꯛ ꯍꯥꯏꯁꯤꯗꯤ ꯃꯌꯥꯏꯅꯦ ꯔꯤꯒꯨꯂꯔ ꯇꯥꯕꯒꯤ ꯆꯥꯡꯁꯨ ꯂꯩꯌꯦ ꯃꯨꯛ ꯐꯠ ꯑꯗꯨꯃꯥꯏꯅ ꯀꯛꯠꯄꯁꯨ ꯌꯥꯏꯌꯦ
ꯎꯝ
ꯁꯤꯅꯦ ꯀꯟꯇ꯭ꯔꯦꯛꯀꯤ ꯃꯤꯅꯤꯡ ꯍꯥꯏꯔꯤꯕꯁꯦ
ꯎꯝ
ꯑꯩ ꯄꯨꯟꯁꯤ ꯆꯨꯞꯄ ꯊꯕꯛ ꯇꯧꯕꯅꯦ ꯍꯥꯏꯕ ꯂꯩꯇꯦ ꯀꯟꯇꯔꯦꯛꯇꯤ
ꯎꯝ
ꯃꯥꯒꯤ ꯄꯣꯐꯣꯔꯃꯦꯟꯁ ꯀꯔꯤ ꯀꯔꯥ ꯑꯗꯨꯃꯥꯏꯅ ꯐꯆꯠꯇ꯭ꯔꯗꯤ ꯐꯠ ꯀꯛꯀꯅꯤ
ꯎꯝ
ꯑꯗꯨꯃꯥꯏꯅꯅꯦ ꯀꯟꯇ꯭ꯔꯦꯛ ꯀꯟꯇ꯭ꯔꯦꯛ ꯍꯥꯏꯕꯁꯦ ꯀꯟꯇ꯭ꯔꯦꯛꯀꯤ ꯃꯤꯅꯤꯡꯁꯦ
ꯎꯝ ꯑꯗꯨꯗꯤ ꯈꯪꯗꯦ
ꯃꯕꯥꯅꯤ ꯆꯪ ꯃꯕꯥꯅꯤ ꯆꯪ ꯍꯥꯏꯔꯗꯤ ꯑꯃꯗꯤ ꯀꯅꯥ
ꯈꯪꯗꯦꯅꯦ ꯄꯥꯡꯉꯜꯒꯤ ꯅꯨꯄꯤ ꯍꯥꯏꯕ꯭ꯔꯥ ꯀꯏꯔ ꯑꯃ ꯍꯥꯏꯌꯦ ꯎꯝ
ꯅꯨꯡꯉꯥꯏꯔꯝꯅꯤꯗ ꯊꯕꯛꯁꯨ ꯀꯩꯅꯣ ꯍꯨꯃꯥꯡ ꯗꯥꯔꯒ ꯑꯗꯨꯃꯥꯏꯅ ꯇꯧꯒꯗꯕ ꯊꯕꯛꯁꯨ ꯅꯠꯇꯕꯀꯣ
ꯃꯣꯏ ꯀꯨꯏꯆꯠ ꯆꯠꯂꯤ ꯍꯥꯏꯌꯦ ꯃꯥꯅ ꯍꯥꯏꯕꯗꯗꯤ ꯀꯔꯤ ꯀꯔꯤ ꯇꯧꯕ ꯖꯥꯠꯂꯥ ꯈꯪꯗꯦ
ꯃꯣꯏꯕꯨꯗꯤ ꯊꯥ ꯊꯥꯈ꯭ꯔꯅꯤ ꯊꯕꯛꯄꯨꯗꯤ ꯀꯣꯏꯆꯠ ꯆꯠꯀꯅꯤ ꯃꯣꯏꯗꯤ ꯁꯤ ꯇꯧꯑꯣ ꯁꯤ ꯇꯧꯕꯤꯌꯣ ꯁꯤ ꯂꯥꯎ ꯆꯠꯂꯣ ꯀꯔꯤ ꯀꯔꯥꯗꯣ
ꯎꯝ
ꯆꯥ ꯅꯨꯡꯗꯤ ꯅꯠꯇꯕ ꯁꯤ ꯆꯥꯡ ꯁꯤꯗ ꯊꯤꯜꯂꯝꯃꯣ ꯁꯤ ꯗꯥꯏꯔꯦꯛꯇꯔꯗ ꯄꯤꯔꯝꯃꯣ ꯒꯨꯝꯕ
ꯎꯝ ꯑꯗꯨꯃꯥꯏꯅꯔꯗꯤ ꯈꯪꯗꯦ ꯑꯩꯒꯤ ꯊꯕꯛ ꯀꯩ ꯀꯣꯏꯆꯠ ꯆꯠꯄꯅꯦ ꯍꯥꯏꯅ ꯃꯥꯅ ꯍꯥꯏ ꯑꯗꯨꯒꯤ ꯑꯁ ꯍꯧꯖꯤꯛꯀꯥꯟꯗꯤ ꯐꯝ ꯐꯝꯃꯕ ꯊꯕꯛ ꯁꯨꯕ ꯉꯥꯛꯇꯅꯦꯅꯦꯍ ꯑꯩꯁ ꯑꯩꯒꯤꯗꯤ ꯆꯞ ꯆꯥꯔꯦꯀꯣ ꯑꯩꯁꯤꯅꯄꯥꯏꯅ ꯃꯋꯥꯗꯣ ꯗꯥꯏꯄꯤꯇꯤꯁ ꯅꯥꯔꯕꯅꯤꯅ ꯊꯥ ꯈꯨꯗꯤꯡꯒꯤ ꯆꯦꯛꯀꯞ ꯆꯠꯂꯦ ꯍꯥꯏꯌꯦꯕ ꯃꯥꯁꯦ ꯑꯗꯨꯒꯤ ꯍꯧꯖꯤꯛꯀꯤ ꯍꯦꯟꯗꯥꯛ ꯑꯣꯏꯅ ꯆꯥꯈ꯭ꯔꯦ ꯍꯑꯦ ꯍꯦꯟꯗꯥꯛꯁꯨ ꯑꯗꯨꯝ ꯁꯤꯜꯂꯦ ꯍꯌꯦꯡꯕꯀꯣ ꯑꯅꯤ ꯑꯩꯈꯣꯏꯒꯤꯁꯨ ꯑꯗꯨꯝ ꯃꯉꯥꯏꯅꯤꯅꯦ ꯐꯝꯂꯒ ꯁꯨꯗꯕ ꯊꯕꯛꯅꯦꯅ ꯑꯗꯨꯝ ꯑꯗꯨꯝ ꯊꯣꯛꯂꯏꯅꯦ ꯍꯥꯏꯔꯒ ꯑꯩ ꯍꯥꯏꯕ
ꯃꯅꯤꯄꯨꯔ ꯍꯦ ꯃꯅꯤꯄꯨꯔ ꯐꯦꯁꯕꯨꯛꯇ ꯔꯦ ꯋꯥꯠꯆꯑꯗꯣ ꯄꯨꯈ꯭ꯔꯤꯒꯤ ꯃꯄꯥꯟꯗ ꯑꯗꯨꯝ ꯍꯧꯕ ꯃꯅꯥꯗꯣ ꯊꯛꯀꯦ ꯍꯥꯏꯗꯤ ꯇ꯭ꯔꯥꯏ ꯇ꯭ꯔꯥꯏ ꯇꯧꯒꯦ ꯍꯥꯏꯗꯅ ꯃꯥꯗ
ꯈꯪꯅꯤ ꯃꯥꯁꯨ ꯑꯩ ꯍꯥꯏꯕꯗꯨ ꯗꯥꯏꯕꯦꯇꯤꯁ ꯅꯥꯕ ꯃꯤꯁꯤꯗꯤ ꯍꯤꯗꯥꯛ ꯉꯥꯛꯇ ꯗꯤꯄꯦꯟ ꯇꯧꯔꯒ ꯂꯩꯕ ꯌꯥꯗꯦꯅ ꯁꯥꯖꯦꯜꯁꯨ ꯈꯔ ꯇꯧꯕ ꯇꯥꯗ꯭ꯔꯣ ꯑꯗꯨꯒꯤ ꯃꯥꯁꯨ ꯑꯗꯨꯃꯥꯏꯅꯅꯤ ꯍꯥꯏꯌꯦ ꯗ꯭ꯌꯨꯇꯤ ꯆꯠꯀꯅꯤ ꯍꯜꯂꯛ ꯀꯅꯤ ꯐꯣꯟꯗꯨ ꯅꯝꯃꯒ ꯂꯩꯌꯦ ꯑꯩ ꯑꯗꯨꯗꯤ ꯈꯔ ꯈꯔ ꯃꯁꯜ ꯕꯤꯜ ꯇꯧꯔꯒ ꯈꯔ ꯈꯔ ꯃꯥꯡꯊꯣꯛꯍꯜꯂꯣ ꯍꯥꯏꯌꯨꯅꯦ ꯍꯥꯏꯔꯒ ꯃꯥꯅ ꯑꯣꯏꯅ ꯑꯩꯉꯣꯟꯗ ꯑꯩꯒꯤ ꯅꯨꯄꯥꯗꯅ ꯈꯔ ꯈꯔ ꯑꯗꯨꯒꯨꯝꯕꯁꯨ ꯇꯥꯛꯄꯤꯌꯣ ꯍꯥꯏꯅ ꯃꯥꯅ ꯑ ꯑꯗꯨꯃꯥꯏ ꯋꯥ ꯍꯥꯏꯔꯦ ꯇꯂꯗ ꯑꯩ ꯍꯥꯏꯕ ꯑꯗꯨꯗꯒꯤ
ꯀꯦꯝꯄꯁ ꯁꯨꯛ ꯆꯥꯎ ꯉꯝꯕꯗꯨꯕꯨ ꯁꯥꯖꯦꯜ ꯀꯔꯤ ꯀꯔꯥ ꯑꯗꯨꯃꯥꯏꯅ ꯁꯥꯟꯅꯕ ꯖꯒꯥꯗꯨꯃ ꯑꯗꯨꯃꯥꯏꯅ ꯂꯩꯕ ꯑꯗꯨꯒ꯫
ꯑꯣ ꯑꯗꯨꯅꯦ ꯃꯥꯁꯨ ꯐꯣꯟ ꯉꯥꯛꯇ ꯒꯦꯝ ꯁꯥꯟꯅꯕꯒꯨꯝꯕ ꯉꯥꯛ ꯇꯧꯔ ꯂꯩꯌꯦ ꯍꯩꯌꯦꯕ꯫ ꯑꯗꯨꯅ ꯑꯗꯨꯒꯨꯝꯕ ꯂꯥꯏꯅꯥ ꯅꯥꯕ ꯃꯤꯁꯤ ꯇꯟꯁꯨ ꯇꯜꯂꯦꯗꯅ ꯃꯁꯥꯒꯤ ꯇꯟꯕꯅ ꯉꯝꯃꯜꯂꯣꯏꯗꯕꯅꯦꯕ꯫ ꯑꯗꯨꯒꯤ ꯑꯗꯨꯝ ꯑꯗꯨꯝ ꯑꯣꯏꯌꯦ ꯈꯠꯅꯩꯌꯦ ꯍꯥꯏꯌꯦ꯫ ꯑꯗꯨꯃꯥꯏꯅ ꯈꯔ ꯈꯔ ꯇꯥꯛꯄꯤ ꯌꯣ꯫
ꯁꯛ ꯆꯥꯔꯒ ꯃꯇꯨ ꯊꯤꯔꯒ ꯀꯈ꯭ꯔꯤ ꯄꯛꯆꯤ ꯀ꯭ꯔꯃꯥꯏꯅ ꯁꯥꯟꯅꯕ꯭ꯔ
ꯑꯩꯅ ꯍꯥꯏꯕ ꯉꯔꯥꯡꯗꯣ ꯃꯥꯒꯤ ꯅꯨꯄꯤꯕꯨ꯫ ꯅꯣꯏꯅꯤꯖꯨ ꯄꯂꯟ ꯂꯩꯇ꯭ꯔꯤ ꯄ꯭ꯔꯣ ꯍꯥꯏꯒ ꯑꯦ ꯁꯨꯛ ꯁꯥꯕꯗ ꯀ꯭ꯔꯤ ꯄꯥꯟꯔꯌꯦ ꯇꯣꯉꯥꯟ ꯇꯣꯉꯥꯟꯅꯤ ꯑꯗꯨꯃꯥꯏꯅ ꯑꯗꯨꯝ ꯈꯨꯃꯦ꯫ ꯅꯥꯏ ꯍꯥꯏꯕꯗꯒꯤ ꯍꯦꯟꯅ ꯇꯟꯈ꯭ꯔꯕꯖꯥꯠꯅꯦ ꯃꯣꯏꯅꯤꯁꯦ꯫ ꯑꯗꯒꯤ ꯇꯣꯉꯥꯟ ꯇꯣꯉꯥꯟꯅ ꯑꯣꯟꯈꯦ ꯑꯗꯨꯀꯨꯝꯕꯒꯤ ꯑꯈꯣꯏ ꯄ꯭ꯔꯣꯒꯥꯝ ꯂꯣꯏꯈ꯭ꯔꯦ ꯑꯩ ꯑꯗꯨꯅ ꯃꯥꯅ ꯑꯗꯨꯝ ꯈꯨꯝꯃꯦ꯫
ꯍꯧꯗ꯭ꯔꯗꯤ ꯃꯣꯏ ꯌꯥꯕ꯭ꯔꯅꯦ꯫
ꯎꯝ
ꯑꯩ ꯉꯔꯥꯡꯗꯤ ꯁꯦꯡꯗ꯭ꯔꯦꯍꯦ
ꯍꯣꯏ ꯑꯃꯁꯨ ꯑꯃꯁꯨꯀꯣ
ꯗꯥꯛꯇꯔ ꯌꯦꯟꯊꯣꯛꯄꯒꯨꯝꯕ ꯑꯗꯨꯃꯥꯏꯅ ꯇꯧ ꯍꯧꯗ꯭ꯔꯗꯤ꯫
ꯃꯣꯏ ꯑꯗꯨꯒꯨꯝꯕꯗ ꯀꯌꯥ ꯏꯟꯇꯔꯦꯁ ꯂꯧꯗꯕꯗꯨꯏꯅꯦ꯫
ꯏꯟꯗ꯭ꯔꯦꯁ ꯂꯩꯗ꯭ꯔꯗꯤ